ꯍꯜꯂꯧ
ꯍꯂꯣ ꯑꯣ ꯇꯥꯏꯌꯦ
ꯇꯨꯝꯃꯕꯣ ꯇꯨꯝꯗꯔ꯭ꯤꯌꯦ ꯊꯦꯡꯅ ꯊꯦꯡꯅ ꯇꯨꯝꯕ꯭ꯔꯣ
ꯑꯩꯈꯣꯏꯗꯣ ꯊꯦꯡꯅꯗꯤ ꯇꯨꯝꯗꯦꯕꯀꯣ ꯅꯥꯏꯟ ꯊ꯭ꯔꯇꯤ ꯑꯗꯨꯋꯥꯏꯗ ꯑꯗꯨꯝ ꯂꯥꯏꯔꯤꯛ ꯄꯥꯕ ꯂꯣꯏꯕ
ꯑꯣ ꯌꯥꯝ ꯐꯩꯅꯦ ꯑꯗꯨꯗꯩ ꯄꯥꯕꯗꯤ ꯂꯩꯩꯁꯥꯕꯤꯔꯥ ꯃꯧꯔꯥ
ꯂꯤꯁꯥꯕꯤꯅꯦ
ꯌꯥꯝ ꯐꯩꯅꯦ ꯂꯩꯥꯏꯁꯥꯕꯤꯅ ꯂꯥꯏꯔꯤꯛ ꯄꯥꯕꯁꯦ ꯑꯩꯈꯣꯏꯗꯤ ꯃꯧꯅꯦ
ꯑꯥꯍꯥ ꯍꯥ ꯑꯉꯥꯡ ꯀꯌꯥ ꯁꯨꯔꯒꯦ ꯑꯍꯥ ꯍꯥ
ꯇꯨꯔꯦ
ꯑꯣ ꯅꯨꯄꯥꯔꯥ ꯅꯨꯄꯤꯔꯥ
ꯅꯨꯄꯤꯅꯦ
ꯑꯥ
ꯅꯪ ꯉꯁꯤ ꯀꯗꯥꯏ ꯆꯠꯄ꯭ꯔꯣ ꯌꯨꯝꯗ ꯂꯩꯕ꯭ꯔꯣ
ꯑꯩꯗꯤ ꯕꯣꯔꯗꯤꯡꯗ ꯂꯩꯌꯦ
ꯑ
ꯉꯥꯆꯠ ꯀꯔꯤ ꯑꯦ ꯉꯥꯁꯤꯗꯤ ꯑꯩꯈꯣꯏꯗꯤ ꯀꯩꯅꯣ ꯀꯥꯡꯁꯣꯏ ꯊꯣꯡꯕ ꯆꯥꯏꯌꯦ
ꯎꯝ
ꯅꯪꯗꯤ ꯀꯔꯤ ꯃꯥꯊꯦꯟ ꯆꯥꯔꯕ
ꯑꯩꯁꯨ ꯀꯥꯡꯁꯣꯏ ꯑꯃꯥꯒꯥ ꯆꯝꯐꯨꯠ ꯑꯃꯥꯒ ꯆꯥꯏ
ꯑꯣ ꯀꯔꯤ ꯀꯔꯤ ꯍꯣꯠꯅꯔꯤꯒꯦ
ꯌꯨꯝꯗ ꯑꯗꯨꯝ ꯑꯉꯥꯡ ꯂꯧꯕꯒ ꯐꯤ ꯁꯥꯕꯒ ꯆꯥꯛ ꯌꯦꯟꯁꯥꯡ ꯊꯣꯡ ꯑꯃꯥꯒ ꯁꯦꯡꯕ ꯈꯣꯠꯄꯒ ꯂꯩꯔꯦ ꯇꯧꯔꯦ
ꯑꯣ ꯃꯄꯥꯅ ꯀꯔꯤ ꯊꯕꯛ ꯇꯧꯕ
ꯑꯥ
ꯃꯄꯥꯅ ꯀꯔꯤ ꯊꯕꯛ ꯇꯧꯔꯤꯅꯣ
ꯑꯩꯒꯤ ꯅꯨꯄꯥꯔꯣ ꯑꯩꯒꯤ ꯅꯨꯄꯥꯗꯤ ꯑꯗꯨꯝ ꯔꯤꯍꯦꯟꯅ ꯕꯤꯖꯤꯅꯦꯁ ꯈ꯭ꯔ ꯈ꯭ꯔ ꯑꯗꯨꯝ ꯇꯧꯔꯤꯌꯦ
ꯑꯣ ꯐꯩꯅꯦ
ꯅꯪꯗꯤ ꯀ꯭ꯂꯥꯁ ꯀꯌꯥ
ꯑꯩ ꯀ꯭ꯂꯥ ꯂꯥꯏꯔꯤꯛ ꯇꯝꯕ ꯅꯠꯇꯦ ꯑꯉꯥꯡꯁꯤꯡꯒꯤ ꯀꯣꯆꯤꯡ ꯁꯦꯟꯇ꯭ꯔ ꯍꯥꯡꯉꯦꯕꯀꯣ
ꯎꯝ
ꯑꯗꯨꯗ ꯂꯩꯕ
ꯎꯝ ꯐꯩꯌꯦ ꯐꯩꯌꯦ ꯍꯣꯠꯅꯕ ꯀꯟꯕꯗꯤ ꯐꯩꯌꯦ
ꯎꯝ
ꯆꯍꯤ ꯀꯌꯥ ꯁꯨꯔꯥꯒꯦ
ꯑꯩ ꯇꯣꯏ꯭ꯟꯇꯤ ꯅꯥꯏꯟ
ꯑꯩꯉꯣꯟꯗꯒꯤ ꯈ꯭ꯔ ꯍꯦꯜꯂꯦꯅꯦ ꯑꯩꯅ ꯈ꯭ꯔ ꯌꯨꯝ ꯄꯥꯟꯕ ꯉꯟꯕꯒꯤ ꯑꯣꯏꯔꯝ
ꯉꯟꯕꯒꯤ ꯑꯣꯏꯔꯝꯃꯅꯤ ꯀꯍꯤ ꯍꯤ ꯌꯨꯝ ꯄꯥꯟꯕꯕꯨ ꯅꯨꯡꯉꯥꯏꯕ꯭ꯔꯥꯅꯦ
ꯑꯁ ꯀꯗꯥꯏꯗꯒꯤ ꯁꯣꯔ ꯐꯥꯎ ꯍꯣꯟꯕ ꯁꯪꯗꯦ ꯍꯥꯏꯗꯨꯅꯤ ꯕꯥꯏ ꯏꯁꯥꯡꯍꯥ ꯍꯥ
ꯑꯩꯈꯣꯏꯗꯤ ꯌꯨꯝ ꯄꯥꯟꯅꯤꯡꯗꯦ
ꯄꯥꯟꯒꯅꯣ ꯌꯨꯝ ꯄꯥꯟꯕ ꯌꯥꯝ ꯋꯥꯕꯅꯦ ꯌꯨꯝ ꯄꯥꯟꯕꯁꯦ ꯌꯥꯝꯅ ꯂꯨꯕꯅꯤꯀꯣ
ꯎꯝ
ꯐꯖꯅ ꯌꯦꯡꯉꯒ ꯊꯤꯔꯒ ꯄꯥꯜꯂꯣ
ꯑꯗꯨꯗ
ꯀꯣꯏ ꯄꯥꯂ
ꯆꯟꯅ
ꯑꯅꯤꯕꯨꯗꯤ ꯅꯨꯄꯥꯒ ꯅꯨꯄꯤꯕꯨꯗꯤ ꯃꯌꯨꯝ ꯃꯌꯨꯝ ꯃꯀꯩ ꯂꯣꯏꯅ ꯄꯥꯟꯅꯈ꯭ꯔꯦ ꯑꯩ ꯉꯥꯛꯇ ꯉꯥꯏꯔꯦ ꯌꯨꯝ ꯄꯥꯟꯗꯕ
ꯐꯥꯏꯌꯦ ꯐꯥꯏꯌꯦ ꯅꯪ ꯇ꯭ꯋꯦꯟꯇꯤ ꯅꯥꯏꯟ ꯁꯨꯔꯗꯤ ꯌꯨꯝ ꯄꯥꯟꯕ ꯌꯥꯕ ꯃꯇꯝ ꯌꯧꯔꯦꯅꯦ ꯑ
ꯑꯥ ꯎꯝ ꯑꯗꯨꯝ ꯍꯥꯏ ꯃꯇꯝ ꯌꯧꯔꯦ ꯌꯧ ꯍꯥꯏꯥꯏ
ꯍꯥꯥ
ꯑꯩꯅꯗꯤ ꯌꯨꯝ ꯄꯥꯟꯕꯒꯤ ꯋꯥꯈꯜ ꯂꯩꯇꯦ
ꯄꯥꯜꯂꯣ ꯄꯥꯜꯂꯣ ꯊꯦꯡꯃꯜꯂꯗꯤ ꯁꯥꯔꯤ ꯑꯣꯏꯔꯗꯤ ꯁꯤꯜꯂꯣꯏꯀꯣ
ꯑ
ꯌꯨꯝ ꯄꯥꯕꯁꯦ ꯊꯦꯡꯃꯜꯂꯗꯤ ꯌꯨꯝ ꯄꯥꯟꯅꯤꯡꯗꯦ ꯍꯥꯏꯌꯦ
ꯎꯝ ꯑꯗꯨꯗꯤ ꯆꯨꯝꯃꯅꯦ ꯑꯩꯈꯣꯏꯁꯤ ꯇ꯭ꯋꯦꯟꯇꯤ ꯋꯥꯟ ꯇ꯭ꯋ ꯑ ꯑꯩꯈꯣꯏꯒꯤ ꯆꯍꯤꯒꯤ ꯇ꯭ꯋꯦꯟꯇꯤ ꯋꯥꯟ ꯇ꯭ꯋꯦꯟꯇꯤ ꯇꯨ ꯃꯇꯝꯗꯨꯗ ꯑꯁꯨꯝ ꯉꯥꯎꯔꯤ ꯉꯧꯔꯤ ꯐꯩꯔꯤ ꯇꯧꯔꯒ ꯌꯨꯝ ꯌꯨꯝ ꯄꯥꯟꯍꯧꯕꯗꯣ ꯑꯗꯨ ꯌꯥꯝ ꯐꯔꯕꯅꯦꯕ ꯃꯔꯣꯝ ꯍꯥꯏꯔꯗꯤ ꯀ
ꯎꯝ ꯎꯝ
ꯑꯁꯨꯃꯥꯏꯅ ꯇ꯭ꯋꯦꯟꯇꯤ ꯑꯁ ꯇ꯭ꯋꯦꯟꯇꯤ ꯅꯥꯏꯟ ꯌꯔꯛꯄ ꯃꯔꯝꯗꯗꯤ ꯁꯨꯝ ꯄꯥꯅꯤꯡꯕꯒꯤ ꯋꯥꯈꯟꯗꯣ ꯂꯥꯛꯈ
ꯅꯨꯄꯤ ꯑꯩꯈꯣꯏꯗ ꯌꯨꯝ ꯄꯥꯟꯕꯁꯨ ꯌꯥꯗꯦꯗꯅ ꯀꯅꯥꯅ ꯌꯣꯛꯄꯤꯒꯅꯤ ꯅꯠꯇ꯭ꯔꯅꯦ ꯂꯥꯏꯅꯤꯡꯦ ꯁꯤꯌꯦ ꯏꯃꯥ ꯄꯥꯕꯨꯡꯒꯅꯁꯨ ꯌꯥꯏ ꯑꯩꯈꯣꯏꯅ ꯑꯗꯨꯝ ꯂꯩꯕꯁꯨ ꯌꯥꯔꯣꯏ ꯀꯅꯥꯅ ꯌꯣꯛ
ꯌꯥꯔ ꯑꯗꯨ ꯑꯈꯁꯨ ꯆꯦ
ꯇ꯭ꯋꯦꯟꯇꯤ ꯅꯥꯏꯟ ꯌꯥꯎꯔꯗꯤ ꯊꯥꯔꯇꯤ ꯌꯥꯎꯔꯗꯤ ꯄꯥꯟ ꯌꯥꯔꯦ ꯑꯩꯁꯨ ꯇ꯭ꯋꯦꯟꯇꯤ ꯐꯥꯏꯚ
ꯑ
ꯌꯨꯝ ꯉ ꯑꯥꯡ ꯆꯍꯤ ꯃꯔꯤ ꯐꯥꯔꯦ
ꯁ꯭ꯀꯨꯜ ꯆꯠꯄ ꯍꯧꯔꯕ꯭ꯔꯣ
ꯑꯥ
ꯁ꯭ꯀꯨꯜ ꯀꯥꯕ ꯍꯧꯔꯕꯕꯥ
ꯁ꯭ꯀꯨ ꯍ ꯀꯥꯔꯦ ꯄꯔꯤ ꯅꯁꯔꯤꯗ ꯀꯔꯦ
ꯑ ꯐꯥꯏꯅꯦ ꯀ꯭ꯔꯔꯝꯕ ꯁ꯭ꯀꯨꯜꯗ ꯀꯥꯥꯏꯅ
ꯍꯣꯏ ꯈꯨꯟꯗ ꯑꯗꯨꯝ ꯄꯥꯛ ꯑꯗꯨꯝ ꯀꯥꯏꯌꯦ
ꯑꯣ ꯐꯣꯏ ꯐꯣꯏꯔ
ꯎꯝ ꯅꯣꯏ ꯑꯗꯨꯕꯥꯏꯗ ꯏꯁꯤꯡꯒꯨꯝꯕ ꯃꯩꯒꯨꯝꯕꯗꯤ ꯅꯨꯡꯉꯥꯏꯕ꯭ꯔꯣ
ꯑ ꯅꯨꯡꯉꯥꯏꯌꯦ
ꯈꯣꯏꯔ ꯁꯤ ꯑꯩꯈꯣꯏꯗꯁꯨ ꯅꯨꯡꯉꯥꯏꯌꯦ ꯅꯣꯡꯒꯨꯝꯕ ꯆꯨꯔꯗꯤꯀꯣ ꯅꯣꯡꯒꯨꯝꯕ ꯆꯨꯔꯗꯤ ꯃꯩꯒꯨꯝꯕ ꯃꯔꯛ ꯃꯔꯛꯇ ꯃꯨꯜꯂꯦ
ꯑꯣ ꯈꯪꯗꯦ ꯍꯟꯗꯛ ꯋꯥꯔꯜ ꯀꯞ ꯂꯩꯕꯒꯤꯔꯥ ꯈꯪꯗꯦꯕ ꯃꯩꯁꯦ ꯑꯗꯨꯝ ꯃꯠ ꯄꯁꯨ ꯌꯥꯎꯋꯦ ꯑꯗꯨꯝ ꯇꯧꯋꯦ
ꯎꯝ
ꯅꯣꯡꯁꯤꯅꯅꯦ ꯆꯨꯒꯦꯔꯥ ꯉꯥꯌꯦꯡ ꯉꯥꯏꯍꯥꯛꯇꯪꯒꯤ ꯃꯃꯤꯡꯒꯤ ꯑꯣꯏꯅ ꯆꯨꯔꯝꯕ ꯑꯗꯨ ꯅꯨꯡꯁꯥ ꯄꯁꯀꯥ ꯁꯥꯒꯠꯂꯛꯄ
ꯎꯝ
ꯑꯗꯨꯦꯟ ꯇ ꯑꯃ ꯊꯦꯡꯀ ꯌꯨ
ꯅꯪꯗꯤ ꯄꯨꯡ ꯀꯌꯥꯗ ꯇꯨꯝꯅꯕ꯭ꯔꯣ
ꯉꯁꯤ ꯕꯣꯜ ꯂꯩꯌꯦꯦ ꯍꯥꯏꯌꯦ ꯇꯦꯟ ꯊꯥꯔꯇꯤꯗ ꯑꯗꯨ ꯑꯃ ꯃꯦꯠꯁ ꯑꯃ ꯌꯦꯡꯉꯒ ꯊꯨꯝꯒꯅꯤ
ꯎꯝ
ꯉꯔꯥꯡ ꯅꯨꯡꯗꯥꯡꯁꯨ ꯑꯗꯨꯃꯥꯏꯅ ꯃꯦꯠꯆ ꯑꯃ ꯌꯦꯡꯉ ꯑꯗꯨꯝ ꯇꯨꯝꯕꯅꯤ
ꯄꯨꯡ ꯀꯌꯥꯗ ꯍꯧꯒꯠꯄ꯭ꯔ ꯑꯗꯨꯗꯤ
ꯍꯨꯡ ꯃꯉꯥ
ꯑꯁ ꯑꯩꯁꯤꯅꯦꯗ ꯊꯅ ꯑꯗꯨꯝ ꯇꯨꯝꯃꯦ ꯑꯗꯨꯒ ꯄꯨꯡ ꯃꯉꯥꯗ ꯍꯧꯒꯠꯄꯅꯤꯅꯦ
ꯄꯨꯡ ꯃꯉꯥꯗ ꯍꯧꯒꯠꯇꯕ ꯌꯥꯗꯦ ꯑꯩꯈꯣꯏꯅ ꯍꯧꯒꯠꯇ꯭ꯔꯗꯤ ꯑꯉꯥꯡꯁꯤꯡ ꯍꯧꯒꯠꯂꯔꯣꯏ
ꯄꯣꯝꯕꯅꯤꯅꯀꯣ
ꯑꯥ
ꯆꯥꯛ ꯌꯦꯟꯁꯥꯡ ꯊꯣꯡꯕꯅꯤꯅ ꯍꯧꯒꯠꯄ ꯃꯇꯝꯗ ꯍꯧꯒꯠꯇ꯭ꯔꯗꯤ ꯆꯥꯛ ꯆꯥꯕ ꯅꯪꯗ꯭ꯔꯦ
ꯍꯣꯏꯅꯤꯅꯦ ꯑꯩꯈꯣꯏꯅ ꯇꯧꯗꯦꯗꯤ ꯀꯅꯥꯅ ꯇꯧꯕꯅꯤꯅꯣ
ꯎꯝ ꯄꯨꯟꯁꯤꯁꯦ ꯍ꯭ꯔꯗ ꯑꯋꯥꯕ ꯁꯔꯣꯞ ꯅꯨꯡꯉꯥꯏꯕ ꯁꯔꯣꯞ ꯍꯥꯏꯗꯨꯅꯤꯀꯣ
ꯃꯥꯅꯦ ꯃꯥꯅꯦ
ꯅꯣꯏꯗꯤ ꯏꯃꯨꯡ ꯃꯅꯨꯡ ꯃꯤ ꯀꯌꯥꯅꯣ
ꯑꯩꯈꯣꯏ ꯏꯆꯤꯟꯜꯅꯥꯎ ꯑꯍꯨꯝꯅꯦ
ꯎꯝ
ꯏꯃꯥꯒ ꯏꯅꯦꯒ ꯏꯄꯥꯗꯤ ꯂꯩꯇꯔꯦ
ꯎꯝ ꯅꯨꯄꯤ ꯀꯌꯥ ꯅꯨꯄꯥ ꯀꯌꯥ ꯍꯥꯥ
ꯑꯥ
ꯅꯨꯄꯤ ꯀꯌꯥ ꯅꯨꯄꯥ ꯀꯌꯥ